ꯏꯁ!
ꯍꯜꯂꯣ꯫
ꯏꯁ! ꯑꯩꯅ ꯇꯧꯗꯤ ꯌꯥꯗꯦꯅꯦ꯫
ꯍꯣꯏ ꯍꯣꯏ ꯑꯗꯨ ꯀꯃꯥꯏꯅ ꯀꯩ ꯊꯣꯛꯄ꯭ꯔꯥ ꯑꯩꯒꯤꯗꯤ?
ꯍꯥ꯫
ꯚꯥꯏ꯫
ꯅꯪ ꯅ ꯀꯣꯜ
ꯀꯔꯤ ꯊꯣꯛꯇꯣꯏ ꯍꯥꯏꯕ ꯑꯩꯗꯤ꯫ ꯑꯗꯨ ꯀꯔꯤ ꯊꯣꯛꯄ꯭ꯔꯥ ꯍꯥꯏꯅꯤ ꯅꯪ ꯀꯣꯜ ꯇꯧꯔ ꯀꯥꯟꯗ ꯑꯩꯒꯤꯗꯣ꯫
ꯏꯅꯣꯜ ꯑꯥ꯫
ꯆꯥꯛ ꯊꯣꯡꯔꯤꯌꯦ꯫
ꯀꯔꯤ ꯌꯦꯟꯁꯥꯡꯅꯣ꯫ ꯍꯜꯂꯣꯕ꯫
ꯁꯟꯁꯥ ꯍꯥꯏꯔꯒ꯫
ꯑꯣ꯫ ꯃꯥꯥꯏꯀꯣ ꯂꯣꯠꯂꯤꯀꯣ꯫
ꯀꯩꯩꯅꯣ ꯍꯥ꯫
ꯇꯤꯟ ꯌꯣꯠ
ꯅꯣꯏꯗꯤ?
ꯂꯦꯕ ꯅꯪꯁꯤ꯫
ꯑꯁ ꯅꯣꯏꯗꯤ?
ꯐꯨꯝ ꯃꯆꯥꯅꯤꯅ ꯉꯥ ꯊꯣꯡ ꯉꯦ꯫
ꯑꯥꯁ꯫
ꯍꯤꯔꯣ ꯑ ꯊꯣꯡꯕ꯭ꯔꯣ ꯅꯠ ꯀꯔꯤ ꯅꯠ ꯀꯝꯕꯒꯤ꯫
ꯑ ꯅꯣꯏ ꯃꯤ ꯀꯌꯥ ꯂꯩꯕ꯭ꯔꯣ
ꯑꯩꯈꯣꯏ ꯍꯟꯗꯛ ꯃꯤꯌꯥꯝꯃꯦꯗ ꯑꯩꯈꯣꯏ ꯌꯨꯝ ꯑꯩꯈꯣꯏ ꯏꯅꯦꯈꯣꯏꯁꯨ ꯂꯥꯛꯄꯒꯤꯀꯣ
ꯑꯗꯣ
ꯑꯗꯨ ꯅꯪ ꯉꯁꯥꯏ ꯑꯩ ꯀꯣꯜ ꯇꯧꯔ ꯀꯥꯟꯗ ꯀꯃꯥꯏꯅ ꯊꯣꯛꯄ꯭ꯔꯥ
ꯊꯦꯡꯌꯨ ꯑꯗꯣ ꯆꯠꯇꯦꯅꯦ
ꯑꯗꯨ ꯀꯔꯤ ꯊꯣꯛ ꯀꯦꯝ ꯊꯣꯛꯇꯕ ꯂꯥꯏꯛ ꯏꯔꯥꯔꯒꯨꯝꯕ
ꯗ ꯄꯔꯁꯟ ꯏꯁ ꯕꯤꯖꯤ ꯍꯥꯏ ꯑ ꯄ꯭ꯂꯤꯁ ꯀꯣꯜ
ꯑꯣ ꯈꯪꯗꯦꯑꯩꯁꯨ
ꯑ
ꯑꯩꯅ ꯀꯣꯜ ꯇꯧ ꯃꯇꯝꯗꯣ
ꯍꯥ ꯂꯥꯛꯇꯦꯅꯦꯊꯥꯗ ꯑꯗꯨꯃꯥꯏꯅ ꯇꯧꯕꯅꯤ ꯉꯁꯥꯏꯗꯣ ꯕ꯭ꯔꯦ ꯏꯌꯥꯝꯕ ꯑꯃꯁꯨ ꯑꯩꯉꯣꯟꯗ ꯇ꯭ꯔꯥꯏ ꯇꯧꯋꯦꯕ ꯑꯗꯨꯃꯥꯏꯅ ꯊꯣꯛꯑꯦ ꯍꯥꯏ
ꯑ ꯁꯣ
ꯑꯗꯨꯁꯨ ꯅꯪꯅ ꯌꯥꯏ ꯃꯔꯛ ꯃꯔꯛ ꯃꯤ ꯑꯗꯨꯝ ꯐꯥꯎ ꯅꯥꯔꯒ ꯉꯥꯡꯅꯕ ꯇꯥꯔꯦ ꯀꯣ
ꯍꯣꯏ
ꯁꯨꯃꯥꯏꯅ ꯁꯥꯏꯠ ꯕꯤꯖꯤꯅꯦꯁꯇ ꯇꯧꯕ ꯇꯥ ꯇꯔꯦꯅ
ꯅꯣꯏꯁꯨ ꯃꯤ ꯌꯥꯝꯕ ꯃꯜꯂꯤꯀꯣ ꯅꯣꯏꯌꯨꯝꯗꯨ
ꯁꯥꯏꯠ ꯕꯤꯖꯤꯅꯦꯁꯁꯦ ꯑꯁ ꯀꯌꯥꯝ ꯍꯣꯏ ꯉꯁꯤꯗꯤ ꯀꯔꯤ ꯀꯔꯤ
ꯆꯥꯔꯒ ꯇꯨꯝꯂꯒ ꯑꯗꯨꯅꯤ ꯑꯗꯨꯒ ꯃꯨꯕꯤ
ꯍꯣꯗ ꯇꯨꯝꯕ ꯃꯍꯨꯠꯄꯨꯗꯤ ꯄꯥꯈꯪꯒ ꯋꯥꯔꯤ
ꯁꯤꯁ ꯑꯩꯈꯣꯏꯁꯦ ꯃꯤ ꯑꯇꯣꯞꯄꯒꯨꯝꯕ ꯅꯠꯇꯗ ꯑꯩꯈꯣꯏꯁꯦ ꯁꯥꯟꯅꯕ ꯑꯥ ꯋꯥꯔꯤꯒꯨꯝꯕ ꯁꯥꯟꯅꯕꯁꯨꯍꯥꯏꯇꯕꯅꯤꯅ ꯋꯥꯁꯨ ꯂꯩꯇꯕꯅꯤ ꯑꯩꯈꯣꯏꯁꯦ ꯃꯤꯅ ꯍꯥꯏꯔꯗꯤ ꯑꯗꯨꯝ ꯈꯨꯝꯕꯗꯤ ꯌꯥꯏ ꯑꯗꯨ ꯑꯣꯏꯔꯁꯨ
ꯑꯩꯅ ꯇꯝꯕꯤ
ꯏꯁ ꯈꯨꯝꯕꯗꯤ ꯌꯥꯏ
ꯑꯩꯅ ꯀꯛ ꯅꯨꯡꯇꯤꯒꯤ ꯑꯩꯅ ꯇꯝꯕꯤꯕ ꯇꯥꯔꯦ ꯕ
ꯑꯧꯠ ꯑꯣꯐ ꯁꯦꯂꯕꯁꯁꯤ ꯄꯨꯔꯛꯀꯅꯨ ꯀꯣ
ꯇꯥꯕꯤꯕ꯭ꯔ ꯍꯥ ꯍꯥ
ꯑꯧꯠ ꯑꯣꯐ ꯁꯦꯂꯦꯕꯁꯁꯤ ꯄꯨꯔꯛꯀꯅꯨꯕ
ꯑꯦ ꯏꯁꯤ ꯑꯗꯨꯑꯣꯏꯗꯤ ꯈꯤꯂꯕꯁꯤ
ꯆꯥꯛ ꯆꯥꯔꯕꯣ ꯂꯩ ꯆꯥꯛꯆꯥꯔꯕꯣ ꯀꯃꯥꯏ ꯇꯧꯔꯤ ꯅꯨꯡꯉꯥꯏꯔꯤꯕ꯭ꯔꯣ ꯋꯥꯟ ꯋꯥꯟ ꯆꯦꯞꯇꯔ ꯏꯆ
ꯑꯁ ꯑ ꯆꯔꯦ ꯅꯨꯡꯉꯥꯏ
ꯉꯥꯏꯔꯤꯌꯦ ꯍꯥꯏꯒꯅꯤꯌꯦ ꯍꯪꯖꯤꯛꯁꯨ ꯆꯥꯒꯤꯅꯤ ꯁꯤ ꯁꯤꯅꯠꯇꯅ ꯎꯄꯥꯏ ꯂꯩꯇꯦ ꯇꯦ
ꯅꯣꯏ ꯃꯤ ꯌꯥꯝꯕꯖꯥꯠꯅꯤꯀꯣ ꯅꯣꯏ ꯌꯨꯝꯁꯨ ꯑꯩꯁꯦ ꯑꯗꯨꯝ ꯀꯣꯂꯦꯖ ꯆꯠ
ꯃꯄꯥꯥꯟꯗꯒꯤꯅꯦ
ꯑꯣ
ꯀꯔꯤ ꯍꯣꯠꯅꯔꯤꯒꯦ ꯍꯟꯗꯛ ꯃꯔꯛꯇꯤ ꯇꯤ
ꯑꯩꯅ ꯅꯍꯥꯟ ꯍꯥꯏꯕꯅ ꯅꯠꯇ꯭ꯔꯣ ꯅꯉꯣꯟꯗ
ꯑꯩ ꯃꯥꯁꯇꯔ ꯐꯥꯏꯅꯦꯜ ꯏꯌꯔꯗ ꯂꯩꯔꯤꯌꯦ
ꯑꯣ ꯁꯤ ꯑꯥꯏ ꯑꯥꯏꯁꯤ ꯑꯥꯏꯁꯤ ꯅꯪ ꯅꯍꯥꯟꯒꯩ ꯀ꯭ꯋꯥ ꯆꯥꯗ꯭ꯔꯁꯨ
ꯑꯩꯒꯤ ꯕꯦꯛꯒ꯭ꯔꯥꯎꯟ ꯆꯥꯗꯨꯏꯔꯅꯦ ꯑꯩꯅ ꯄꯥꯈꯠꯂꯨꯕ ꯑꯗꯨ ꯅꯪꯒꯤ ꯅꯪꯒꯤꯅ ꯍꯦꯜꯂꯦꯗꯅ ꯍꯧꯖꯤꯛꯇꯤ ꯅꯨꯡꯉꯥꯏ
ꯀꯔꯤ ꯍꯦꯟꯕ
ꯕꯦꯛꯒ꯭ꯔꯥꯎꯟ ꯅꯣꯏꯖꯣ
ꯂꯥꯡꯕ꯭ꯔꯣ ꯑꯦ ꯑꯩꯁꯦ ꯑꯩꯁꯨ ꯕꯦꯛꯒ꯭ꯔꯥꯎꯟ ꯅꯣꯏꯁꯦ ꯈꯔ ꯈꯔꯗꯤ ꯇꯧꯈ꯭ꯔꯦ ꯉꯁꯤꯗꯤ
ꯀꯩꯝ ꯇꯧꯗꯦ ꯐꯥꯒꯤꯅꯤꯗ
ꯑꯦ ꯍꯦꯍꯦ ꯀꯗꯥꯏꯗꯒꯤ ꯍꯧꯖꯤꯛ ꯇꯤ ꯈꯔ
ꯁꯣꯂꯨꯇꯦꯞ ꯅꯞꯄꯤ
ꯑꯁ ꯁꯤ ꯁꯤ ꯁꯤ ꯁꯤ ꯁꯤ ꯁꯤ
ꯁꯣꯂꯨꯇꯦꯞ ꯅꯠꯇ꯭ꯔꯗꯤ ꯁꯨꯄꯔ ꯒ꯭ꯂꯨꯒꯨꯝꯕ ꯅꯞꯀꯦ ꯍꯥꯏꯌꯨ
ꯑ ꯑꯩꯒꯤ ꯕꯦꯛꯒ꯭ꯔꯥꯎꯟꯒꯤ ꯅꯣꯏ ꯑꯩꯁꯤꯁꯨ
ꯑꯗꯨꯒꯤꯅ ꯀꯩꯝ ꯇꯧꯗꯦ ꯅꯌꯨꯝꯗꯔ ꯅꯠꯇ꯭ꯔꯒ ꯃꯄꯥꯟꯗꯔꯣ
ꯑꯩꯅ ꯑꯃꯩꯛꯀ ꯃꯄꯥꯟꯗ ꯅꯠꯇꯦꯗ
ꯅꯣꯏ ꯊꯕꯛꯀꯨꯝꯕ ꯇꯧꯕ꯭ꯔꯥ ꯅꯠꯇ꯭ꯔꯒ ꯂꯥꯏꯛ ꯁꯔꯚꯤꯁꯒꯨꯝꯕ꯭ꯔꯥ ꯑꯍꯥ ꯑꯗꯨꯝ
ꯂꯥꯏꯔꯤꯛ ꯇꯧꯔꯤꯌꯦ
ꯏꯁꯇꯨꯗꯦꯟ ꯁꯇ꯭ꯔꯥ ꯑꯩꯈꯣꯏ ꯀꯣꯂꯦꯖ ꯆꯞ ꯃꯥꯟꯅꯕꯗꯨꯔ ꯀꯣꯂꯦꯖ ꯆꯞ ꯃꯥꯟꯅꯕ꯭ꯔꯣ
ꯑꯦꯁꯦ
ꯗꯤꯑꯦꯝ ꯌꯨ ꯗꯔꯥ
ꯀꯣꯂꯦꯖ ꯗꯦꯁꯇꯤ ꯑꯣꯏꯗ꯭ꯔꯦ
ꯑꯥ ꯄꯤꯖꯤ
ꯄꯤꯖꯤꯖꯨ ꯭ꯑꯣꯏꯗꯔꯦ
ꯄꯤ ꯑꯩꯆ ꯗꯤ ꯄꯤ ꯖꯤ ꯅꯠꯇꯦ ꯄꯤ ꯑꯩꯁꯤ ꯅꯨꯡꯉꯥꯏꯔꯦ ꯀꯣ ꯃꯤꯗꯤ
ꯍꯣꯏꯗ ꯑꯗꯨꯃꯥꯏ ꯑꯗꯨꯃꯥꯏꯅ ꯈꯔ ꯑꯣꯏꯕ ꯇꯥꯔꯦ
ꯅꯨꯡꯉꯥꯏꯔꯦ ꯃꯤꯗꯤ ꯄꯤ ꯑꯩꯆ ꯗꯤ ꯇꯧꯕ ꯃꯤꯁꯤꯡꯗꯤ ꯅꯨꯡꯉꯥꯏꯔꯦꯗꯅ
ꯏꯍꯤꯁ
ꯑꯗ
ꯁꯤꯖꯤꯅꯤ ꯅꯨꯡꯉꯥꯏꯃꯟꯕꯒꯤꯀꯣ
ꯄꯤꯖꯤ ꯗꯨꯔ
ꯅꯣꯏ ꯃꯥꯁꯇꯔ ꯃꯥ ꯃꯥꯁꯇꯔ ꯖꯦ
ꯂꯩꯅꯤꯏ ꯑꯗꯣ ꯅꯪ ꯄꯤꯖꯤꯗꯣ ꯗꯤ ꯑꯦꯝ ꯌꯨꯗ ꯇꯥꯕ꯭ꯔꯥ ꯅꯪꯗꯣ
ꯑꯍꯣꯏ ꯁꯤꯗ ꯑꯗꯨꯗ ꯑꯗꯨ
ꯑꯣ
ꯎꯪ ꯇꯧꯋꯦꯀꯣ
ꯑꯗꯨ ꯁꯕꯖꯦꯛꯇꯤ ꯍꯥꯏꯕ ꯌꯥꯏ